ꯍꯜꯂꯣ ꯁꯥꯔꯔꯕꯣ ꯑꯣ ꯇꯥꯔꯦ ꯀꯩꯗꯧꯔꯝꯃꯤꯅꯣ
ꯑꯁ ꯀꯩꯇꯧꯗꯦ ꯁꯨꯝ ꯐꯅꯨꯡ ꯆꯪꯉꯦ
ꯎꯝ ꯇꯨꯝꯃꯝꯗꯥꯏꯒꯤ ꯇꯨꯝꯕ ꯊꯦꯡꯃꯤꯕ
ꯎꯝ
ꯍꯣꯏ ꯉꯥꯛꯇꯪ ꯁꯥꯟꯅꯁꯤ ꯌꯥꯕ꯭ꯔꯣ
ꯌꯥꯏꯑꯌꯦ
ꯀꯩ ꯀꯥꯏ ꯆꯠꯂꯔꯕꯃꯣ ꯉꯁꯤ
ꯀꯥꯥꯁꯧꯗ ꯁꯃꯩ ꯂ ꯂꯩ ꯌꯥꯜꯗꯦꯕ ꯗ꯭ꯌꯨꯇꯤ
ꯎꯝ
ꯑꯌꯨꯛ ꯍꯧꯒꯠꯂꯅꯤ ꯀꯣꯆꯤꯡ ꯆꯠꯂꯨꯔꯅꯤ ꯍꯜꯂꯛꯑꯅꯤ ꯆꯥꯛ ꯌꯦꯟꯁꯥꯡ ꯑꯃꯨꯛ ꯊ ꯊꯣꯡꯉ ꯊꯕꯛ ꯏꯪꯈꯥꯡ ꯏꯃꯨꯡꯒꯤ ꯈꯔ ꯂꯣꯏꯁꯤꯜꯂꯅꯤ ꯑꯗꯩꯗꯤ ꯑꯃꯨꯛ ꯑꯉꯥꯡ ꯇ꯭ꯔꯦꯟ ꯑꯃ ꯀꯩ ꯑꯃ ꯇꯧꯔꯅꯤ
ꯎꯝ
ꯇꯧꯗꯨꯅ ꯇꯧꯕꯁꯤꯅ ꯇꯧꯕꯁꯤꯅ ꯑꯗꯨꯝ ꯇꯧꯔꯅꯤ ꯇꯨꯝꯃꯝꯗꯥꯏꯕꯥꯎꯅ ꯇꯧꯔꯅꯤ
ꯎ ꯍꯧ ꯂꯣꯏꯕꯒ ꯇꯨꯝꯗꯧꯕꯩ ꯐꯝꯃꯨꯡ ꯑꯃꯨꯛ ꯆꯪꯉꯦ ꯑꯩꯈꯣꯏꯅꯦ ꯎꯝ ꯍꯟꯗꯛ ꯁꯨꯄꯔ ꯐꯥꯏꯟ ꯂꯣꯏꯔꯨꯔꯦꯕꯀꯣ ꯑꯗꯩ ꯑꯊꯣꯠꯄ ꯉꯥꯛꯇ ꯆꯥꯏꯌꯦꯕ ꯃꯔꯛ ꯑꯃ ꯆꯥꯛꯇꯣ
ꯎꯝ
ꯍꯥꯟꯅ ꯁꯨꯄꯔꯚꯥꯏꯟ ꯁꯨꯝ ꯌꯥꯎꯔꯝꯃꯒ ꯑꯊꯣꯞꯄ ꯉꯥꯛꯇ ꯆꯥꯀꯥꯟꯗ ꯑꯃꯨꯛ ꯊꯣꯡꯕꯒꯤ ꯆꯥꯡꯗꯣ ꯈꯪꯗꯦꯕ ꯅꯃ ꯅꯣꯡꯃꯅ ꯄꯦꯠꯂꯒꯅ ꯄꯨꯡꯄꯦꯠ ꯄꯦꯠ ꯄ ꯑꯗꯩ ꯆꯥꯛꯁꯨ ꯀꯣꯟꯅꯗꯕꯁꯨ ꯑꯗꯨꯝ ꯌꯥꯎꯋꯦꯕ ꯄꯨꯡ ꯈꯦꯟ ꯈꯦꯟꯅꯕꯩ ꯄꯨꯔꯛꯑꯒ ꯑꯃꯨꯛ ꯍꯥꯞꯄꯒ ꯊꯣꯡꯉꯦꯕ ꯑꯪ
ꯎꯝ
ꯑꯗꯣ ꯍꯥꯞꯄꯒ ꯑꯃꯨꯛ ꯊꯣꯡꯉꯦꯕ ꯍꯥꯞꯄꯒ ꯊꯣꯡꯀꯥꯟꯗꯅ ꯑꯃꯨꯛ ꯃꯇꯝ ꯈꯔ ꯑꯊꯣꯠꯄ ꯉꯥꯛꯇ ꯆꯥꯔꯨꯕꯩ ꯍꯧꯖꯤꯛ ꯊꯣꯡꯕ ꯑꯃꯨꯛ ꯍꯩ ꯇ꯭ꯔꯦꯕ ꯈꯪꯕ꯭ꯔꯥ
ꯑꯥ
ꯑꯁ ꯉꯁꯤꯒꯗꯣ ꯄꯨꯔꯥ ꯆꯦꯡ ꯆꯪꯉꯒꯅꯦ ꯂꯣꯏꯔꯦ ꯆꯥꯕꯗ ꯁꯨꯝ ꯍꯦꯛ ꯅꯣꯡ ꯅꯤꯅꯤ ꯇꯧꯔꯨꯗꯀꯥꯟꯗ ꯀꯣꯛ ꯉꯝꯗꯕꯗꯣ ꯆꯥꯡ ꯄꯨꯕ
ꯎꯝ ꯅꯅꯥꯎ ꯁ꯭꯭ꯋꯤꯠꯆꯇꯨ ꯑꯝꯇ ꯃꯨꯊꯛꯂꯣ ꯑꯗꯨ ꯉꯥꯜꯂꯤ
ꯑꯗꯣ ꯆꯥꯛꯇꯣ ꯅꯍꯥꯟ ꯐꯩꯗꯤ ꯁꯨꯝ ꯁꯨꯄꯔ ꯐꯥꯏꯟ ꯌꯥꯎ ꯀꯥꯟꯗꯦ ꯃꯌꯥꯝ ꯌꯥꯝ ꯀꯥꯟꯅꯩ ꯈꯔꯗ ꯊꯣꯡꯉ ꯌꯥꯏꯗꯅ
ꯍꯣꯌꯦ
ꯀꯥꯗꯀꯥꯟꯗꯗꯤ ꯃꯌꯥꯝ ꯃꯌꯥꯝ ꯊꯣꯡꯖꯤꯜꯂꯕꯅꯤꯅꯅꯦ ꯔꯥꯏꯁ ꯀꯨꯀꯔꯗꯨꯣ ꯄꯨꯕ ꯉꯝꯗꯕꯩ ꯃꯊꯟꯇ ꯐꯠ ꯐꯠ ꯀꯥꯞꯊꯣꯛꯄꯗꯣ ꯑꯗꯨ ꯇꯧꯔꯦꯕꯀꯣ ꯑꯗꯨꯅꯦ ꯍꯧꯖꯤꯛꯇꯤ ꯆꯥꯛ ꯊꯣꯡꯕꯁꯨ ꯁꯪꯕ ꯌꯥꯗ꯭ꯔꯦ ꯍꯥꯟꯅꯗꯤ ꯐꯠ ꯊꯣꯡꯖꯜꯂꯝꯃ ꯑꯗꯨꯝ ꯊꯕꯛ ꯇꯧꯔ ꯌꯥꯕꯗꯣ ꯀꯥꯞꯊꯣꯛꯑꯒ ꯄꯣꯞꯊꯣꯛꯑ ꯂꯩꯔꯒ ꯍꯥꯎꯇꯦꯕꯀꯣ
ꯎꯝ ꯑꯩ ꯆꯥꯛ ꯄꯨꯛꯁꯨ ꯏꯔꯨꯝ ꯂꯨꯝꯕꯅꯤ ꯆꯦꯡ ꯁꯨꯄꯔꯚꯥꯏꯟ ꯈꯠ ꯌꯥꯎꯇꯅ ꯆꯥꯕꯗꯣ
ꯎꯝ
ꯏꯁꯥꯗꯁꯨ ꯏꯔꯨꯝ ꯂꯨꯝꯃꯒ
ꯎꯝ ꯑꯗꯨꯒꯅꯦꯀꯣ ꯃꯁꯛꯇꯤ ꯈꯨꯐꯖ ꯑꯃ ꯉꯧꯔꯣꯛ ꯉꯧꯔꯒ
ꯆꯨꯖꯕꯅꯦ ꯑꯗꯨꯅꯕꯨꯅꯤ ꯀꯩꯅꯣ ꯊꯣꯏꯕꯤ ꯐꯧ ꯋꯥꯡ ꯍꯥꯏꯗ
ꯎꯝ
ꯆꯥꯕꯗꯤ ꯍꯥꯎꯕꯅꯦꯕ
ꯍꯥꯎꯋꯦ ꯀꯨꯀꯔꯗꯒ ꯊꯣꯡꯀꯥꯟꯗꯗꯤ ꯃꯇꯨꯝꯒꯥꯗꯣ ꯑꯝꯇ ꯀꯥꯏꯗ꯭ꯔꯒ ꯈꯨꯐꯖꯗꯣ ꯑꯗꯩ ꯆꯤꯡꯍꯤꯗ ꯆꯥꯝꯃꯁꯨꯀꯣ ꯑꯪ ꯆꯤꯡꯍꯤꯗ ꯆꯥꯝꯁꯨ ꯉꯧꯔꯣꯛ ꯉꯧꯔꯒ ꯇꯧꯋꯦꯕꯥ
ꯎꯝ
ꯐꯠꯇꯤ ꯐꯠꯇꯕꯅꯦ ꯑꯩꯈꯣꯏꯅ ꯁꯨꯄꯔ ꯐꯥꯏꯟ ꯆꯥꯔꯤꯗꯣ ꯍꯥꯏꯗꯤ ꯑꯩꯈꯣꯏ ꯁꯤꯗꯁꯨ ꯍꯤꯗꯥꯛ ꯀꯥꯞꯄꯤꯗꯅꯀꯣ ꯍꯤꯗꯥꯛ ꯀꯥꯞꯄ ꯍꯥꯏꯁꯦ ꯑꯩꯈꯣꯏ ꯏꯁꯥꯅ ꯆꯥꯖꯗꯣꯏꯅꯤꯅ ꯈꯜꯂ ꯈꯜꯂ ꯀꯥꯞꯄꯤꯗꯅ ꯐꯕ ꯐꯠꯇꯕ ꯑꯗꯩꯗꯤ ꯁꯤ ꯂꯣꯛꯇꯧꯕ ꯀꯨꯏꯔꯛꯇ ꯀꯥꯟꯗ ꯇꯤꯟꯒ ꯇꯥꯔꯛꯄꯗꯨꯗꯤ ꯆꯥꯕ ꯌꯥꯕ ꯑꯣꯔꯒꯥꯅꯤꯛ ꯑꯣꯏꯕ ꯈꯜꯂꯒ ꯀꯥꯞꯄꯤꯗꯅ
ꯎꯝ
ꯑꯗꯨ ꯃꯣꯏꯒꯤ ꯑꯥꯏꯗꯤ ꯀꯔꯤ ꯀꯥꯞꯄꯝꯗꯣꯏꯅꯣꯁꯨ ꯈꯪꯕ ꯅꯠꯇꯦ ꯑꯗꯩ ꯁꯨꯝ ꯆꯦꯡꯁꯤ ꯇꯛꯑꯒ ꯆꯦꯡꯐꯨꯗ ꯀꯨꯏꯅ ꯊꯝꯃꯛꯄꯗꯣ ꯁꯨꯖꯥꯒꯨꯝꯕ ꯍꯥꯏꯒꯠꯂꯛꯄ
ꯍꯣꯏ
ꯗꯩ ꯁꯨꯝ ꯇꯧꯔꯛꯄ ꯌꯥꯎꯋꯤꯗꯅꯣꯀꯣ ꯑꯗꯨ ꯑꯥꯏꯗꯤ ꯀꯨꯏꯅ ꯂꯝꯕꯤ ꯁꯥꯡꯅ ꯂꯥꯛꯑꯁꯨ ꯀꯩꯝ ꯇꯧꯗ꯭ꯔꯤꯕ ꯑꯁꯦ ꯍꯤꯗꯥꯛ ꯌꯥꯝ ꯍꯥꯞꯄꯝꯅꯦꯕ
ꯎꯝ
ꯆꯥꯕꯗ ꯀꯩꯁꯨ ꯐꯔꯝꯃꯣꯏꯕ ꯑꯩꯈꯣꯏꯗ
ꯎꯝ
ꯑꯗꯣ ꯑꯩꯅ ꯑꯃꯨꯛ ꯏꯁꯥ ꯌꯥꯡꯍꯟꯕꯅꯤꯅꯀꯣ ꯃꯌꯥꯝꯁꯦ ꯌꯥꯜꯂ ꯌꯥꯜꯂꯒꯕꯨꯗꯤ ꯂꯣꯏ ꯆꯥꯟꯅꯕ
ꯎꯝ ꯀꯥꯔꯕꯣꯍꯥꯏꯗ꯭ꯔꯦꯠꯀꯤ ꯆꯥꯡ ꯃꯌꯥꯝꯁꯨ ꯂꯣꯏꯅ ꯊꯣꯛꯈ꯭ꯔꯕꯩꯅꯦꯕ
ꯑꯪ ꯃꯤ ꯑꯇꯣꯞꯄꯗꯤ ꯆꯥꯟꯅꯗꯦ ꯁꯨꯄꯔ ꯐꯥꯏꯟꯁꯦ ꯁꯨꯝ ꯐꯔꯝꯗꯣꯏ ꯃꯥꯟꯗꯦ ꯈꯣꯠꯇꯦꯒ ꯍꯥꯏꯅꯔꯒꯀꯣ ꯀꯩꯅꯣ ꯉꯍꯥꯛ ꯌꯥꯜꯂ ꯆꯥꯅꯕꯅꯦ ꯆꯥꯛꯍꯥꯎ
ꯑꯥ
ꯇꯧꯔꯒ ꯈꯔ ꯈꯔ ꯂꯣꯏ ꯌꯥꯜꯂꯒ ꯑꯩꯁꯤ ꯆꯥꯕꯁꯦ ꯌꯥꯝ ꯐꯩ ꯍꯥꯏꯕꯅꯤ ꯃꯉꯣꯟꯗ ꯈꯥꯕꯒꯤ ꯁꯔꯨꯛ ꯑꯃ ꯌꯥꯎꯏꯗꯅ ꯈꯥꯔꯤ ꯈꯥꯔꯤ ꯇꯧꯕ ꯑꯃ ꯀꯦꯟꯁꯔꯒꯨꯝꯕ ꯅꯥꯕ ꯐꯩ ꯈꯣꯠꯂꯤ ꯗꯥꯏꯕꯦꯇꯤꯁꯇꯁꯨ ꯐꯩꯌꯦꯅ ꯑꯩ ꯁꯨꯡꯆꯥ ꯆꯥꯅꯤꯡꯗꯦ ꯈꯦꯔ ꯍꯥꯎꯀꯥꯟꯗꯕꯨꯗꯤ ꯍꯥꯎꯋꯦꯀꯣ
ꯆꯥꯛꯍꯥꯎꯁꯦ ꯌꯥꯝꯅ ꯐꯥꯕꯅꯦ ꯍꯥꯏꯗꯤ ꯑꯇꯣꯞꯄ ꯑꯩꯈꯣꯏ ꯁꯤꯗ ꯅꯠꯇꯕꯀꯣ ꯑꯇꯣꯞ ꯂꯝ ꯀꯩꯀꯩꯗꯗꯤ ꯆꯥꯛꯍꯥꯎꯅ ꯆꯥꯔꯤꯁꯦ
ꯎꯝ
ꯀꯩꯅꯣ ꯌꯥꯝ ꯐꯕ ꯑꯣꯏꯕꯩꯅꯦꯕ ꯑꯇꯣꯞꯄꯗ ꯃꯥꯅꯁꯨ ꯆꯥꯛꯍꯥꯎꯗꯤꯅꯦ ꯀꯩꯅꯣ ꯍꯧꯖꯤꯛꯇ ꯍꯧꯖꯤꯛꯀꯤ ꯐꯧꯗꯗꯤ ꯂꯤꯁꯤꯡ ꯑꯃꯐꯥꯎ ꯌꯧꯗ꯭ꯔꯦ ꯑꯅꯧꯕꯗ ꯀꯩꯗ ꯒꯥꯗꯤꯗꯦ ꯆꯥꯛꯍꯥꯎꯗꯤ ꯂꯤꯁꯤꯡ ꯑꯅꯤ ꯍꯦꯜꯂꯤ
ꯑꯪ ꯍꯦꯜꯂꯦ ꯃꯥꯗꯣ ꯑꯉꯧꯕ ꯑꯃꯒ ꯑꯃꯨꯕ ꯑꯃꯒꯁꯨ ꯑꯅꯤ ꯁꯨꯏꯗꯅꯀꯣ ꯑꯉꯧꯕꯗꯨꯅꯁꯨ ꯍꯦꯟꯕꯅꯦ ꯍꯥꯎꯕ
ꯑꯣ
ꯅꯍꯥꯟꯋꯥꯏ ꯑꯩꯈꯣꯏ ꯃꯥ ꯀꯕꯣꯛ ꯄꯣꯛꯑꯦꯕꯀꯣ
ꯎꯝ
ꯑꯗꯨꯀꯥꯟꯗ ꯇꯥꯡꯉꯦ ꯌꯣꯡ ꯌꯥꯝ ꯇꯥꯡꯉꯦ ꯐꯪꯁꯨ ꯐꯪꯅꯗꯦꯕꯀꯣ ꯄꯥꯛ ꯄꯥꯛ ꯊꯥꯅꯗꯕꯅꯤꯅ ꯀꯕꯣꯛꯀꯤ ꯁꯨꯝ ꯑꯈꯟꯅꯅ ꯊꯥꯕ ꯈꯛꯇꯪ ꯑꯣꯏꯅꯕꯅꯤꯅꯀꯣ ꯑꯗꯣ ꯑꯉꯧꯕꯁꯦ ꯃꯁꯛꯁꯨ ꯐꯖꯩ ꯆꯥꯕꯗꯁꯨ ꯍꯥꯎꯋꯦ ꯑꯃꯨꯕꯗꯨꯅ ꯈꯥꯔꯤ ꯈꯥꯔꯤꯁꯨ ꯇꯧꯕꯅꯦꯕ ꯑꯗꯣ ꯆꯨꯝ ꯃꯤ ꯂꯥꯏꯒꯤꯒꯨꯝꯕ ꯀꯠꯅꯔꯀꯥꯟꯗꯗꯤ ꯅꯠꯇꯦ ꯑꯍꯨꯝ ꯁꯨꯕꯅꯦ ꯑꯃꯨꯕ ꯑꯃ ꯑꯉꯥꯡꯕ ꯑꯃ ꯉꯧꯔꯣꯛ ꯉꯧꯕ ꯑꯃ
ꯑꯗꯨꯗꯤ ꯌꯥꯝ ꯊꯣꯏꯅ ꯀꯥ ꯍꯦꯟꯅ ꯇꯧꯕ ꯅꯠꯇꯕꯅꯤ ꯑꯗꯨꯝ ꯂꯨꯕꯁꯤꯗ ꯅꯝꯕꯅ ꯇꯧꯕꯅꯦ
ꯑ ꯑꯗꯨ ꯁꯨꯝ ꯂꯥꯏꯒꯤ ꯇꯧꯔꯀꯥꯟꯗꯗꯤ ꯂꯥꯏꯒꯤ ꯗꯨꯀꯥꯟ ꯑꯃꯨꯕꯗꯨ ꯃꯤꯅ ꯄꯥꯝꯅꯔꯛꯇꯕꯁꯨ ꯌꯥꯎꯋꯦ ꯎꯝ ꯑꯉꯧꯕꯗꯨꯅꯕꯨꯗꯤ ꯃꯤꯅ ꯄꯥꯛꯅ ꯄꯥꯛꯅ ꯎꯅꯗ
ꯎꯝ ꯊꯥꯕꯗꯨ ꯑꯗꯨꯅ ꯄꯥꯛ ꯊꯥꯅꯗꯦꯗꯅ ꯑꯉꯥꯡ ꯑ ꯍꯣ ꯎ ꯇ ꯍꯣꯗꯨꯅꯤꯅ ꯆ
ꯋꯥꯔꯤ ꯑꯃ ꯂꯩꯕꯅꯦꯕꯀꯣ ꯑꯗꯨꯗꯅꯦ ꯃꯣꯏ ꯆꯥꯛꯍꯥꯎ ꯇꯟ ꯍꯧꯕꯗꯣ
ꯎꯝ
ꯆꯥꯛꯍꯥꯎ ꯑꯉꯧꯕꯅ ꯇꯧꯔ ꯍꯧꯕ ꯌꯥꯝ ꯍꯥꯎꯋꯦ ꯍꯥꯏꯕꯅꯦ
ꯎꯝ
ꯑꯃꯨꯕꯒꯤꯕꯨꯗꯤ ꯆꯥꯔꯦ ꯑꯉꯧꯕꯒꯤꯗꯤ ꯑꯝꯇ ꯆꯥꯔ꯭ꯗꯤ ꯇꯥꯟ ꯍꯧꯔꯒ
ꯎꯝ
ꯂꯥꯗ ꯇꯧꯔꯒ ꯆꯥꯛꯃꯥꯏꯗ ꯉꯥꯟꯕꯒꯨꯝꯕꯗꯣ ꯌꯥꯝ ꯍꯥꯎꯋꯦ ꯍꯥꯏꯕꯅꯤ
ꯍꯥꯏꯗꯤ ꯍꯩꯕ ꯑꯍꯩꯕꯗ ꯑꯣꯏꯅ ꯆꯥꯅꯤꯡꯌꯦ
ꯎꯝ ꯆꯥꯗ꯭ꯔꯦ ꯑꯝꯐꯥꯎ
ꯍꯥꯎ
ꯅꯣꯡꯃ ꯆꯥꯥꯁꯦ
ꯆꯥꯁꯦ
ꯄꯨꯜꯂꯒ ꯍꯥꯏꯅꯔꯒ
ꯎꯝ
ꯇꯦꯁ ꯇꯧꯕ ꯑꯣꯢꯅ
ꯍꯣꯏ
ꯍꯩꯕꯣꯏ ꯍꯩꯇꯕꯣꯏ ꯁꯦꯝꯃꯒ
ꯑꯦ ꯑꯗꯣ ꯑꯩꯈꯣꯏ ꯑꯦꯟꯖꯥꯡꯒꯤ ꯍꯥꯏꯔꯛꯑꯦ ꯅꯪ ꯉꯁꯥꯏ ꯌꯦꯡꯉ
ꯑꯥ ꯌꯦꯡꯒ
ꯑꯗꯨ ꯀꯣꯂꯦꯖꯁꯨ ꯀꯩꯁꯨ ꯑꯃꯨꯛ ꯆꯠꯂꯨꯗꯦ ꯀꯌꯥꯨ ꯇꯥꯔ
ꯑ ꯅꯣꯡꯃ ꯆꯠꯂꯨꯁꯦ ꯄꯩꯁꯥꯁꯨ ꯈꯪꯗꯣꯛꯂꯛꯑꯁꯦꯕ ꯑꯗꯨ ꯆꯠꯀꯥꯟꯗ ꯑꯗꯣ ꯍꯥꯏꯅꯔꯁꯦ ꯍꯪꯉꯝꯃꯗꯣ ꯃꯥꯜꯂꯦ ꯉꯁꯥꯏ ꯑꯩꯅ ꯐꯃ ꯂꯩꯀꯥꯟꯗꯣ ꯊꯣꯡꯒꯥꯟ ꯐꯥꯎꯔꯒ ꯅꯨꯄꯤ ꯑꯃ ꯗ꯭ꯔꯦꯁꯇ ꯆꯠꯈꯤꯕꯀꯣ ꯀꯣꯂꯦꯖꯀꯤ
ꯑꯥ
ꯈꯕꯗ ꯍꯪꯉꯝꯃꯗꯣꯏ ꯃꯥ ꯀꯩꯅꯈꯣꯏꯒꯤꯅꯦ ꯑꯩꯅ ꯁꯨꯝ ꯂꯥꯏꯕ ꯆ ꯀꯥꯏꯅ ꯁꯔꯥꯖꯨ ꯍꯧꯀꯥꯟ ꯍꯦꯛꯇꯤ ꯑꯗꯨꯝ ꯊꯦꯡꯅꯩꯑꯕꯀꯣ
ꯎꯝ
ꯍꯥꯏꯗꯤ ꯈꯪꯗꯦ ꯑꯗꯨ ꯃꯣꯏꯒꯤꯕꯨꯖꯤ ꯄꯩꯈꯥ ꯊꯥꯔꯁꯨ ꯑꯗꯨꯝ ꯆꯠꯂꯅꯤꯗꯅ
ꯍꯣꯏꯌꯦ
ꯑ ꯍꯪꯉ ꯃ ꯑꯗꯨꯗꯤ ꯃꯥꯂꯦ
ꯑ ꯃꯤ ꯆꯠꯅꯕꯗꯤ ꯌꯥꯝꯏ ꯎꯗꯦꯗꯅ
ꯑ ꯑꯈꯪꯕ ꯃꯤꯗ ꯑꯩ ꯍꯪꯉꯛꯀꯦ ꯑꯗꯣ ꯆꯠꯂꯦ ꯍꯥꯏꯔꯗꯤ ꯅꯣꯡꯃ ꯆꯠꯂꯨꯁꯦ ꯑꯗꯨꯒ ꯄꯩꯁꯥ ꯈꯪꯗꯣꯛꯂꯛꯑꯒ ꯍꯥꯏꯅꯔꯁꯦ ꯃꯇꯝꯗꯣ
ꯑꯥ
ꯑꯔꯣꯏꯕ ꯃꯇꯝ ꯌꯎꯗ꯭ꯔꯤ ꯏꯪꯈꯥꯗ ꯇꯧꯍꯧꯅꯕ
ꯎ ꯍꯥꯏ ꯂꯥꯁ ꯗꯦꯠ ꯑꯝ ꯂꯣꯏꯔꯝꯗꯥꯏ ꯇꯧꯕ ꯅꯨꯡꯉꯥꯏꯇꯦꯗꯅ
ꯎꯝ ꯃꯥꯡꯃꯨꯛꯀꯤ ꯑꯗꯨꯃꯥꯏꯅ ꯈꯔ ꯃꯌꯥꯏ ꯑꯣꯏꯔꯞ ꯇꯧ ꯀꯥꯟꯗ ꯇꯧꯊꯣꯛꯎꯔꯁꯦ
ꯎꯝ
ꯃꯃꯥꯡꯒ ꯑꯗꯨꯝ ꯃꯥꯟꯅꯔꯔꯕꯅꯤꯀꯣ ꯄꯩꯁꯥꯗꯣ
ꯀꯌꯥꯝ ꯈꯔ ꯃꯃꯥꯡꯉ ꯍꯥꯏꯗꯤ
ꯃꯃꯥ ꯑꯃꯨꯛ ꯑꯍꯥꯟꯕꯩ ꯇꯧꯈꯤꯕꯗꯣ
ꯄꯩꯁꯥ ꯑꯆ ꯑꯆꯧꯗ꯭ꯔꯣꯕ ꯑꯗꯨꯃꯥꯏꯅ ꯇꯧꯔꯗꯣ ꯃꯥꯥꯟꯗꯦ ꯈꯔ ꯄꯤꯛꯑꯗꯧ ꯃꯥꯜꯂꯦ ꯑꯩꯅ ꯈꯟꯕꯗ ꯅꯍꯥꯟ ꯀꯅꯥꯅ ꯃꯥꯥꯏ ꯍꯥꯠꯄꯗꯣ
ꯎꯝ
ꯑꯗꯨꯀꯥꯟꯗꯗꯤ ꯈꯔ ꯄꯤꯛꯏ ꯍꯥꯏꯕꯅꯦꯕ
ꯎꯝ ꯐꯩꯀꯣ ꯑꯗꯨꯏꯗꯤ ꯆꯥꯎꯔꯗꯤ ꯅꯨꯡꯉꯥꯏꯇꯦ ꯑꯗꯣ ꯃꯣꯏꯗ ꯄꯩꯁꯥ ꯑꯣꯏꯅ ꯄꯤꯕ ꯌꯥꯗꯕꯅꯦ ꯀꯦꯁ ꯑꯣꯏꯅ ꯐꯔ ꯇꯧꯕꯅꯦ ꯑꯪ
ꯍ ꯃꯥꯥꯡꯁꯨ ꯖꯤ ꯄꯄꯤ ꯑꯣꯏꯅ ꯀꯥꯈꯤꯕꯣ ꯇꯣꯏꯉꯣ
ꯑꯪ ꯀꯥꯎꯈꯤꯕꯅꯤ
ꯑꯗꯣ ꯁꯤꯗ ꯑꯃꯨꯛ ꯑꯃꯨꯛ ꯈꯛꯇ ꯁꯥꯟꯅꯔꯦ ꯍꯦꯛꯇ ꯏꯪꯕꯗ ꯉꯥꯎꯔꯦ
ꯍꯝ
ꯑꯃꯤꯠ ꯇꯨ ꯀ ꯍꯥꯏꯦ ꯄꯥꯡꯅꯤꯡ ꯀꯕꯨꯗꯨ ꯇꯧꯔ
ꯎꯝ ꯅꯥꯈꯣꯟꯗꯨꯁꯨ ꯇꯨꯝꯅꯤꯡꯉꯣꯏꯒꯤ ꯃꯈꯣꯟꯜ ꯃꯥꯜꯂꯛꯑꯦ
ꯎꯝ ꯑꯩꯅ ꯉꯔꯥꯡ ꯅꯍꯥꯡꯒꯗꯤ ꯑꯗꯨꯝ ꯈꯔ ꯑꯗꯨꯝ ꯈꯥꯡꯕꯅ ꯉꯝꯃꯦꯕ
ꯎꯝ ꯉꯁꯤꯅ ꯐꯔ ꯍꯦꯟꯖꯤꯟꯅ ꯋꯥꯔꯝꯕꯅꯤꯅ
ꯎꯝ ꯀ ꯆꯤꯈꯥꯄꯩ
ꯎꯝ
ꯄꯨꯔꯥ ꯗꯟꯗꯤ ꯗꯟꯗꯤ ꯐꯝꯕꯅ ꯑꯉꯥꯡꯅ ꯂꯔꯤꯛ ꯄ ꯌꯥꯔꯣꯏꯒ ꯍꯥꯏꯔ ꯐꯝꯕꯗꯨꯅꯦ ꯑꯩꯅ ꯐꯝꯃꯨꯨꯔ
ꯎꯝ
ꯃꯣꯏꯗꯁꯨ ꯍꯥꯏꯗꯤ ꯃꯣꯏꯗꯁꯨ ꯗꯟꯗꯤꯅꯦꯕ
ꯃꯥꯅꯦ ꯄꯩꯈꯥ ꯊꯥꯕ ꯌꯥꯎꯗ꯭ꯔꯣ ꯅꯪꯒꯤ ꯀꯩꯅꯣ ꯁꯥꯇ꯭ꯔ ꯄꯩ ꯈꯥ ꯊꯥꯕ ꯌꯥꯎꯛꯇ꯭ꯔꯣ
ꯄꯜꯕꯤꯀꯤ ꯊꯥꯔꯦ
ꯍꯥꯏꯥꯏ ꯍꯥꯏ ꯀꯩꯅꯣꯒꯤꯁꯨ ꯋꯥꯠꯇ꯭ꯔꯦ ꯍꯥꯏꯌꯦ ꯇꯥꯡ ꯀꯌꯥꯗꯤꯅꯚꯥꯏ ꯀꯨꯟꯃꯥꯊꯣꯏ ꯍꯥꯏꯕ꯭ꯔꯥꯪ
ꯀꯨꯟ ꯍꯨꯝꯗꯣꯏꯗ ꯑꯗꯨꯅ ꯑꯩ ꯍꯧꯖꯤꯛꯁꯦ ꯅꯥꯏ ꯇꯥꯗꯣꯔꯦꯕ
ꯎꯝ ꯑꯩꯈꯣꯏ ꯀꯩꯅꯣꯒ ꯑꯃꯨꯛ ꯎꯝ ꯑꯅꯤ ꯄꯨꯟꯁꯤꯟꯅꯔꯀꯥꯟꯗ
ꯑꯪ ꯀꯦꯖꯤ ꯋꯥꯟꯁꯨ ꯀꯦꯖꯤ ꯇꯨꯁꯨ ꯇꯧꯔꯛꯀꯥꯟ ꯑꯗꯨꯅꯦ
ꯎꯝ
ꯑꯁ ꯃꯃꯥꯏ ꯊꯛꯄꯩꯅꯦꯕ ꯍꯩꯇꯕ ꯗꯤ ꯑꯃꯛ ꯌꯥꯥꯎꯇꯦꯕꯀꯣ ꯍꯩꯌꯦꯕ ꯑꯥ ꯀꯩ ꯍꯥꯏꯅꯤ ꯃꯆꯤꯟꯗ ꯑꯃꯛ ꯍꯥꯏꯕ ꯏꯕꯗ ꯑꯃꯨꯛ ꯏꯕ ꯑꯩꯈꯣꯏꯐꯥꯎꯗ ꯅꯍꯥꯟꯋꯥꯏ ꯇꯧꯔꯛꯏꯅꯦꯕ
ꯃꯥꯅꯦ ꯑꯩꯈꯣꯏꯁꯨ ꯂꯣꯏ ꯇꯧꯔꯛꯏꯅꯦ ꯁꯨꯃꯥꯏꯅ
ꯄꯨꯂꯛꯀ ꯆꯨꯝꯕ ꯍꯥꯏꯗꯨꯗꯤ ꯍ ꯍꯩ ꯍꯥꯏꯖ ꯇꯥꯔꯒꯁꯨ ꯄꯨꯂꯞꯀ ꯆꯨꯝꯕ ꯍꯥꯏꯗꯣ ꯀꯩꯒꯨꯝꯕꯅ ꯏꯒꯨꯝꯕꯁꯤꯗ ꯑꯦꯁꯀꯨꯝꯕ ꯀꯣꯛꯗꯒꯨꯝꯕ
ꯎꯝ ꯀꯩꯅꯣꯒꯨꯝꯕꯁꯨ ꯌꯥꯝ ꯁꯣꯏꯒꯟꯕꯅꯤ ꯑꯪꯀꯜꯒꯨꯝꯕꯗꯁꯨ ꯌꯥꯝ ꯁꯣꯏꯒꯟꯕꯅꯤ ꯅꯝꯕꯔ ꯇꯦꯟꯁꯤꯟ ꯃꯈꯥꯏꯗ ꯄꯣ ꯇꯧ ꯀꯥꯟꯗ
ꯎꯝ
ꯍꯩꯔꯦꯗꯤ ꯍꯥꯏꯒ
ꯍꯣꯏ ꯑꯗꯣ ꯃꯅꯤꯄꯨꯔꯤꯗꯅ ꯀꯣꯛꯂꯂꯣꯟ ꯁꯨꯡꯉꯧ ꯅꯍꯥ ꯂꯣꯟ ꯁꯨꯡꯒ ꯂꯥ ꯂꯣꯟ ꯁꯨꯡꯒꯁꯨ ꯑꯣꯟꯅꯗꯣꯏꯅꯦꯕ ꯑꯗꯨꯝ
ꯎꯝ
ꯑꯩꯈꯣꯏꯅ ꯆꯥꯎꯧꯔꯀꯥꯟꯗꯕꯨ ꯁ꯭ꯋꯥꯜ ꯃꯥꯟꯅꯩ ꯍꯥꯏꯔꯏ ꯃꯥꯟꯅꯩ ꯍꯥꯏꯅ ꯈꯪꯕꯩ ꯋꯥꯅꯦꯕ ꯑꯣ ꯍꯧꯖꯤꯛꯇꯗꯤ ꯑꯃ ꯂꯥꯂꯣꯟꯣꯟ ꯁꯨꯡꯅ ꯂꯥꯣꯟ ꯁꯨꯡꯉꯛꯏꯁꯤ ꯂꯪꯀꯥꯟꯗꯥꯟꯗ
ꯑꯣꯏ ꯃꯌꯦꯛꯁꯨ ꯐꯖꯅ ꯈꯪꯗ꯭ꯔꯔꯤꯕꯅꯤꯅ ꯃꯣꯏꯗꯤ ꯏꯃꯥꯟꯅ ꯃꯥꯟꯅꯕꯅꯤꯅ
ꯈꯔ ꯍꯥꯏꯖꯤꯂꯣꯑꯣꯖꯤꯅꯦ ꯃꯌꯦꯛꯇꯣ ꯉꯥꯎꯔꯣꯏꯗꯣꯏꯅꯦꯕ
ꯎꯝ ꯅꯨꯡꯕꯨ ꯅꯨꯡꯁꯤꯗ ꯑꯉꯥꯡꯈꯩꯁꯦ ꯄꯤꯛꯇ꯭ꯔꯨ ꯄꯤꯛꯇ꯭ꯔꯨ ꯄꯤꯛꯏꯉꯩꯗ ꯇꯝꯃꯤꯕ ꯁꯕꯖꯦꯛ ꯃꯌꯥꯝꯁꯤꯒ ꯈꯪꯕꯨ ꯈꯪꯃꯜꯂꯦ
ꯀꯨꯏꯔꯦ ꯀꯥꯏꯗꯦ ꯈꯪꯉꯕꯀꯣ
ꯎꯝ
ꯁꯃꯥꯏ ꯁꯃꯥꯏꯅ ꯍꯥꯏꯗꯨ ꯀꯩꯅꯣ ꯀꯣꯛꯇꯨ ꯀꯃꯥꯏꯅ ꯇꯧꯕꯅꯣꯕꯨ ꯀꯥꯎꯊꫭꯛ ꯊꯣꯛꯈ꯭ꯔꯦꯅꯤ ꯃꯤꯁꯀ ꯍꯥꯔꯛꯇꯣꯏꯅꯤ ꯑꯗ ꯀꯔꯤ ꯒꯣ ꯀꯥꯎꯈ꯭ꯔꯗꯤ ꯀꯔꯤ ꯃꯃꯥꯡꯗꯗꯤ ꯏꯒꯤ ꯄꯣꯠꯇꯣ ꯑꯗꯩ ꯀꯃꯥꯏꯅ ꯇꯧꯏ ꯑ ꯍꯣꯏ ꯑꯗꯃꯥꯏꯅ ꯇꯧꯗꫭꯏꯅꯦ ꯎꯝ
ꯀꯨꯏꯅ ꯀꯨꯏꯅ ꯇꯧꯔꯛꯑꯀꯥꯟꯗꯗꯤ ꯇꯜꯂꯛꯄ ꯑꯃꯁꯨ ꯌꯥꯎꯔꯛꯑꯕ ꯑꯗꯨꯒꯤꯁꯨ ꯑꯣꯏꯗꯣꯏꯅꯦ ꯎꯝ ꯎꯝ
ꯍꯥꯏꯗꯤ ꯑꯩꯈꯣꯏꯅꯗꯤ ꯁꯣꯝꯗ ꯁꯣꯏꯈꯤꯅꯤ ꯍꯥꯏꯕꯒꯤ ꯍꯟꯖꯤꯟ ꯍꯟꯖꯤꯟ ꯍꯟꯖꯤꯟ ꯇꯧꯍꯜꯂꯤꯅꯦꯕ
ꯎꯝ
ꯈꯔꯁꯤꯞꯀꯥꯟꯁꯦ ꯑꯍꯥꯟꯕꯅꯤꯀꯥꯟꯗꯗꯤ ꯌꯦꯣꯉꯝ ꯐꯖꯅꯦꯕ ꯂꯥꯟꯒ ꯀꯔꯤꯝ ꯍꯦꯟꯗꯣꯛꯇꯕꯤꯗ ꯑꯃꯨꯛꯇꯪꯒꯔꯤ ꯍꯜꯂꯨꯔꯕ ꯑꯗꯨꯗꯤ ꯁꯕꯅꯥꯁ ꯑꯗꯨꯅ ꯀꯔꯤꯁꯤꯞꯇꯤ ꯑꯃꯨꯛꯇꯪ ꯏꯔꯗꯤ ꯌꯥꯔꯦꯕ ꯑꯗꯣ ꯑꯁꯣꯏꯕ ꯄꯣꯠꯇꯨ ꯈꯛꯇ ꯑꯃꯨꯛ ꯏꯍꯟꯕꯩ ꯋꯥꯅꯦꯕ
ꯎꯝ ꯑꯗꯨ ꯃꯥꯔꯛꯁꯨ ꯌꯥꯝ ꯁꯣꯏꯅꯕꯅꯦ ꯑꯗꯨꯗꯗꯤ
ꯑꯦ ꯑꯩꯅ ꯁꯥꯎꯅꯤꯡꯕ ꯑꯃꯀꯣ ꯂꯩꯔꯤꯑꯕꯀꯣ ꯃꯣꯏ ꯑꯣꯖꯥꯒꯤ ꯑꯣꯏꯅꯀꯣ ꯀꯩꯅꯣ ꯎ ꯍꯧꯖꯤꯛ ꯁ꯭ꯀꯨꯜꯗ ꯈꯨꯠꯂꯛꯄꯁꯤꯀꯣ ꯑꯁꯣꯏꯕ ꯃꯄꯥꯗꯗꯅ ꯈꯣꯠꯇꯕ ꯑꯦꯍꯥꯏ ꯑꯁꯣꯏꯕꯗꯣ ꯀꯣꯟꯖꯂꯨ ꯍꯥꯏꯕꯅꯤꯗ ꯑꯗꯨꯒꯤꯅꯦ ꯑꯪ ꯑꯗꯨꯒ ꯁꯣꯏꯗꯕꯄꯥꯗꯣ ꯑꯗꯨꯅꯅꯦ ꯂꯥꯏ ꯀꯣꯏꯁꯤꯟꯂꯒ ꯊꯝꯃꯛꯀꯅꯦꯕ
ꯎꯝ ꯀꯔꯤꯕꯨ ꯅꯨꯡꯉꯥꯏꯕ ꯑꯗꯨꯃꯥꯏꯅ ꯇꯧꯔꯒ
ꯑꯦꯅꯦ ꯍꯥꯏꯕ ꯑꯩꯅ ꯀꯔꯤꯕꯨ ꯁꯣꯏꯕꯅꯦ ꯃꯣꯠꯅꯦ ꯑꯣꯖꯥꯅ ꯁꯤ ꯇꯧꯔꯤꯁꯤꯕꯣꯅ ꯍꯥꯏꯕ
ꯎꯝ
ꯀꯩ ꯂꯥꯏꯟ ꯈꯤꯇꯪ ꯈꯤꯇꯪ ꯀꯩ ꯍꯦꯟꯗꯣꯛꯇꯕꯁꯦ ꯁꯤꯅ ꯀꯨꯀꯣꯟ ꯁꯤꯜꯂꯛꯀꯅꯦꯕ ꯑꯗꯨꯒ ꯗꯤꯒ ꯂꯥꯏ ꯍꯦꯟꯗꯣꯛꯑꯒ ꯂꯥꯏ ꯌꯧꯗꯅꯒ ꯏꯕꯗꯣ
ꯅꯪꯉꯣꯟꯗ ꯈꯛꯇꯁꯨ ꯅꯠꯇꯅꯀꯣ ꯃꯃꯥ ꯃꯄꯥꯗꯁꯨ ꯈꯪꯖꯅꯕꯀꯣ ꯁꯨꯝ ꯍꯥꯏꯔꯛꯄꯦ ꯂꯥꯏꯔꯤꯛꯄꯣ ꯍꯥꯏꯔ ꯀꯥꯟꯗ ꯁꯝꯄꯥꯁꯤ ꯁꯣꯏꯔꯤ ꯈꯣꯠꯂꯤ ꯍꯥꯏꯕꯗꯣ ꯈꯤꯇꯪꯗ ꯑꯣꯏꯔꯁꯨ ꯑꯦ ꯁꯨꯃꯥꯏꯅ ꯀꯣꯜꯂꯣ ꯈꯣꯠꯂꯣ ꯇꯥꯛꯄꯤꯔꯗꯤ ꯅꯣꯡꯗꯁꯨ ꯈꯔ ꯌꯥꯡꯉꯣꯏꯗ꯭ꯔꯥ ꯆꯤꯟꯕꯁꯨ ꯈꯔ ꯇꯥꯛꯂꯛꯄ ꯅꯪꯅꯁꯨ ꯈꯔ ꯇꯥꯛꯑ ꯄꯨꯜꯂꯞ ꯍꯩꯕ ꯑꯣꯏꯔꯗꯤ
ꯍꯍꯣꯏ ꯑꯗꯨꯩ ꯏꯁ꯭ꯀꯨꯜ ꯌꯦꯡꯉꯅꯦ ꯆꯦꯛ ꯁꯨꯝ ꯇꯧ ꯇꯧꯔꯛꯑꯣꯕ
ꯎꯝ ꯆꯥꯎꯔ ꯄꯣꯠꯅꯤꯗ ꯃꯣꯏꯗꯤ ꯀꯥꯏꯗꯦ
ꯑꯉꯥꯡ ꯌꯥꯝꯕꯩꯗꯤ ꯑꯣꯏꯔꯤꯅꯦꯕꯀꯣ ꯑꯃꯨꯣ ꯇꯥꯛꯇꯅꯅꯦ ꯅꯣꯡꯉꯥꯜꯂ ꯇꯦꯁ ꯊꯥꯔꯦꯕ ꯑ ꯁꯤꯅꯤ ꯀꯤ ꯇꯨ ꯀꯥꯕ ꯑꯉꯥꯡꯗꯨꯕꯨ ꯀꯩ ꯈꯪꯗꯣꯏꯅꯣꯕ
ꯎꯝ